ꯑꯣ
ꯍꯂꯣ
ꯇꯔꯕꯣ
ꯀꯩꯗꯧꯔꯤꯒꯦ
ꯁꯨꯝ ꯂꯩꯔꯝꯃꯤꯅꯦ ꯅꯪꯗꯤ
ꯆꯥꯛ ꯆꯥꯔꯕꯣ
ꯆꯥꯔꯦ
ꯀꯩ ꯏꯪꯖꯥꯡ
ꯑꯥ ꯉꯁꯤꯗꯤ ꯎꯇꯤ ꯊꯣꯡꯕ ꯆꯥꯏꯌꯦ
ꯍꯧꯖꯤꯛꯀꯥꯟꯁꯤꯕꯨ ꯀꯣꯏꯕꯒ ꯏꯆꯠ ꯆꯠꯇ꯭ꯔꯕ꯭ꯔꯣ ꯀꯃꯥꯏ ꯇꯧꯒꯦ
ꯑꯁ ꯊꯕꯛ ꯅꯦ ꯀꯩꯅꯦ ꯆꯠꯄꯒ ꯐꯪꯗ꯭ꯔꯦꯗ ꯀꯣꯏꯕ ꯆꯠꯁꯦ ꯍꯥꯏꯔꯣ
ꯆꯠꯇꯕ ꯀꯨꯏꯕꯁꯤꯗ ꯅꯤꯡꯖꯪꯉꯛꯏꯕꯅꯤꯅꯦ
ꯌꯥꯏꯅꯦ ꯌꯥꯏꯅꯦ ꯁꯤꯂꯛꯑꯣꯅꯦ ꯄ꯭ꯂꯥꯟ ꯑꯃ ꯀꯥꯏꯗ ꯀꯣꯏꯁꯤꯒꯦ ꯑꯗꯣ
ꯍꯧꯖꯤꯛꯇꯤ ꯈꯔ ꯂꯩꯔꯗꯤ ꯅꯣꯡꯖꯨ ꯄꯟꯇꯥꯥ ꯑꯃꯨꯛ ꯂꯥꯛꯑꯅꯤ ꯌꯧꯔꯛꯇ꯭ꯔꯤ ꯀꯥꯟꯗ ꯆꯠꯍꯧꯕꯗꯤ ꯅꯨꯡꯉꯥꯏꯕꯅꯤ
ꯀꯅꯥ ꯀꯅꯥ ꯀꯃꯥꯏꯅ ꯆꯠꯄꯅꯣ ꯅꯪꯅ ꯍꯥꯏꯁꯤꯕꯣ
ꯑꯩꯈꯣꯏ ꯂꯣꯏꯅꯕ ꯑꯃꯅꯤ ꯍꯧꯅꯔꯒ ꯑꯗꯨꯝ ꯌꯥꯏꯗ ꯃꯤ ꯌꯥꯝꯗ꯭ꯔꯁꯨ
ꯍꯣꯏꯅꯦ ꯌꯦꯡꯉꯁꯤꯅꯦ ꯀꯅꯥ ꯀꯅꯥꯅꯣꯗꯣ ꯄꯥꯎ ꯐꯥꯎꯅꯔꯒ ꯆꯠꯂꯗꯤ ꯀꯥꯏꯗ ꯆꯠꯁꯦ ꯍꯥꯏꯅꯣ
ꯐꯖꯕ ꯖꯒꯥ ꯑꯃ ꯑꯩꯈꯣꯏ ꯃꯁꯦꯟ ꯈꯟꯅꯔꯒ ꯑꯗꯨꯝ ꯌꯥꯏ ꯅꯣꯏ ꯍꯥꯏꯔꯁꯨ ꯌꯥꯏ ꯑꯩꯅ ꯍꯥꯏꯔꯁꯨ ꯌꯥꯏ
ꯑꯗꯒꯤꯗꯤ ꯍꯧꯖꯤꯛꯁꯦ ꯆꯤꯡ ꯀꯥꯕꯒꯤ ꯇ꯭ꯔꯦꯟ ꯑꯃꯁꯨ ꯌꯥꯝ ꯀꯟꯅ ꯀꯩꯅꯣ ꯇꯧꯔꯤꯅꯦ ꯆꯤꯡꯗꯤ ꯀꯥꯅꯤꯡꯗ꯭ꯔꯣ
ꯆꯤꯡ ꯀꯥꯔꯖꯨ ꯌꯥꯏ ꯑꯗꯨꯝ ꯀꯩ ꯍꯥꯏꯅꯤ ꯅꯨꯡꯉꯥꯏꯕ
ꯆꯤꯡ ꯀꯥꯕꯁꯦ ꯅꯣꯡꯁꯦ ꯍꯧꯖꯤꯛꯁꯦ ꯌꯧꯃꯇꯝꯁꯨ ꯌꯧꯁꯤꯜꯂꯛꯑꯦꯀꯣ ꯅꯣꯡꯖꯨꯄꯟꯊꯥ ꯑꯗꯒꯤ ꯆꯨꯕꯁꯨ ꯑꯗꯨꯝ ꯌꯥꯎꯋꯤ ꯃꯔꯛ ꯃꯔꯛꯇ ꯆꯤꯡ ꯀꯥꯕꯗꯣ ꯑꯃꯨꯛ ꯍꯌꯦꯡ ꯀꯥꯅꯩ ꯆꯠꯅꯕꯤꯑꯃ ꯑꯣꯏꯅꯗꯣꯏꯖꯥꯠꯂꯥ
ꯑꯣꯏꯔꯣꯏꯗ ꯃꯤ ꯃꯌꯥꯝ ꯀꯥꯅꯩꯁꯤꯗꯤ
ꯍꯦꯛ ꯑꯗꯨ ꯑꯗꯨꯒꯨꯝꯕ ꯅꯨꯃꯤꯠ ꯑꯃꯗ ꯍꯦꯛ ꯊꯣꯛꯑꯗꯤ ꯑꯃꯨꯛꯁꯨ ꯅꯨꯡꯉꯥꯏꯇꯦꯗꯅ ꯀꯔꯤ ꯀꯔꯤ ꯀꯃꯥꯏꯅ ꯂꯦꯜꯂꯤꯒꯦ ꯍꯧꯖꯤꯛꯀꯥꯟꯁꯤꯕꯣ
ꯍꯥꯟꯅ ꯊꯕꯛ ꯏꯟꯈꯥꯡ ꯆꯠꯂꯝꯕꯗꯣ ꯑꯗꯨꯝ ꯆꯠꯂꯤ ꯑꯩꯗꯤ ꯀꯣꯏꯕꯁꯨ ꯐꯪꯗ꯭ꯔꯦ ꯑꯗꯨꯏ ꯍꯧꯗꯨꯔꯏꯅꯤ
ꯑꯁ ꯃꯇꯝ ꯃꯇꯝ ꯅꯅꯤꯗ ꯆꯍꯤꯒꯤ ꯃꯇꯥꯡꯗꯅꯅꯦ ꯍꯥꯏ ꯇꯔꯦꯅꯦ ꯊꯕꯛ ꯏꯪꯈꯥꯡꯗ ꯃꯥꯏꯌꯣꯟꯁꯤꯟꯕ ꯃꯇꯝ ꯑꯣꯏ ꯇꯧꯔꯤꯅꯤ ꯑꯩꯁꯨ ꯉꯥꯏ ꯆꯞ ꯃꯥꯟꯅꯩ ꯆꯠꯊꯣꯛ ꯈꯣꯊꯣꯛꯄꯁꯦ ꯑꯝꯇ ꯐꯪꯗ꯭ꯔꯕꯅꯤ ꯇꯧꯔꯤꯁꯦ ꯀꯂꯥꯁ ꯆꯠꯄꯅꯦ ꯀꯔꯤꯅꯦ ꯌꯥꯝ ꯐꯔꯦ ꯅꯪꯅ ꯁꯤꯃ ꯍꯧꯗꯣꯔꯛꯄ ꯑꯩꯈꯣꯏ ꯈꯔ ꯀ꯭ꯂꯣꯁ ꯑꯣꯏꯕ ꯀꯅꯥ ꯀꯅꯥꯅꯣ ꯄꯥꯎ ꯐꯥꯎꯅꯔꯒ ꯆꯠꯅꯤꯡꯕꯁꯤꯡ ꯍꯪꯅꯔꯒ ꯅꯨꯡꯉꯥꯏꯒꯗꯕ ꯃꯐꯝ ꯑꯃꯗ ꯄꯨꯟꯅꯕ ꯁꯤꯜꯂꯁꯤꯅꯦ
ꯁꯤꯜꯂꯣ ꯅꯣꯏ ꯑꯗꯨ ꯁꯤꯜꯂꯛꯑꯣ ꯅꯣꯏ ꯄꯥꯎ ꯐꯥꯎꯅꯔꯑꯣ ꯏꯃꯥꯟꯅꯕ ꯏꯃꯥꯟꯅꯕꯤꯁꯤꯡ ꯑꯗꯨꯒ ꯀꯅꯥꯅ ꯌꯥꯎꯅꯤꯡꯉꯤꯅꯣ ꯌꯥꯎꯅꯤꯡꯗ꯭ꯔꯤꯅꯣ ꯍꯥꯏꯕꯗꯨꯁꯨ ꯍꯥꯏꯗꯤ ꯀꯣꯏꯍꯧꯕꯁꯦ ꯍꯧꯖꯤꯛ ꯐꯩꯇꯅꯅꯍꯥ ꯈꯂꯩꯔꯒ ꯐꯪꯈꯤꯗꯕꯁꯨ ꯌꯥꯏ ꯈꯔ ꯉꯝꯃꯤꯀꯥꯟꯁꯤꯗ ꯆꯠꯃꯤꯟꯅꯍꯧꯕ ꯂꯥꯡꯃꯤꯟꯅꯍꯧꯕ ꯁꯨꯃꯥꯏꯅ ꯅꯠꯇ꯭ꯔꯗꯤ ꯐꯪꯉꯔꯣꯏꯕ
ꯃꯥꯅꯤꯅꯦ ꯑꯗꯨꯁꯨ ꯍꯣꯏ ꯍꯣꯏ ꯑꯩ ꯄꯥꯎ ꯐꯥꯎꯅꯕ ꯌꯥꯕ ꯀꯅꯥ ꯀꯅꯥꯅꯣ ꯐꯥꯎꯅꯔꯒꯦ ꯑꯗꯣ ꯏꯕꯥꯟꯅꯤꯅ ꯋꯥꯁꯦ ꯍꯧꯗꯣꯛꯀꯗꯣꯏꯅꯤꯅ ꯃꯐꯝꯗꯣ ꯍꯥꯏꯐꯦꯠ ꯏꯕꯥꯟꯅꯤꯅ ꯀꯔꯥꯏ ꯀꯔꯥꯏꯗ ꯆꯠꯁꯤꯒꯦ ꯀꯃꯥꯏ ꯇꯧꯕ ꯑꯗꯨ ꯑꯗꯥꯗꯣ ꯈꯟꯅꯍꯧꯕꯅ ꯐꯩꯌꯦꯗꯤ ꯈꯜꯂꯦ ꯁꯨꯃꯥꯏꯅ ꯈꯜꯂꯦ ꯑꯩꯈꯣꯏꯅ ꯍꯥꯏꯕꯗꯣ ꯃꯣꯏꯗ ꯈꯪꯍꯜꯂꯒ ꯄꯥꯝꯕ ꯄꯥꯝꯗꯕ
ꯂꯩ ꯑꯗꯨ ꯅꯪꯁꯨ ꯈꯜꯂꯣ ꯍꯥꯟꯅ ꯆꯠꯅꯤꯡꯕ ꯂꯩꯕ꯭ꯔꯥ ꯑꯩꯒꯤ ꯑꯣꯏꯅꯗꯤ ꯏꯌꯥꯗ ꯌꯥꯏ ꯍꯥꯐꯝ ꯈꯪꯗꯔꯦꯕ ꯀꯩꯅꯣ ꯍꯧꯖꯤꯛ ꯀꯩꯅꯣꯝꯗꯤ ꯆꯠꯅꯤꯡꯕꯗꯣ ꯍꯥꯏꯕꯗꯤ ꯀꯥꯏ ꯆꯠꯇꯣꯏꯅꯣꯥꯖꯨ ꯈꯪꯗ꯭ꯔꯦꯕꯥ
ꯒꯥꯔꯗꯦꯟꯒ ꯀꯣꯏꯕꯗꯨꯗꯤ ꯑꯗꯨꯝ ꯄꯪꯆꯠ ꯆꯠꯅꯩ ꯍꯥꯏꯗꯤ ꯑꯗꯨꯝ ꯆꯠꯄꯥ ꯌꯥꯕ ꯊꯕꯛꯅꯦ ꯑꯗꯣ ꯃꯌꯥꯝ ꯄꯨꯂꯞ ꯄꯨꯟꯕꯒꯤꯗꯤ
ꯑꯥ
ꯅꯨꯡꯉꯥꯏꯒꯗꯧꯕ ꯑꯅꯧꯕ ꯑꯃ ꯆꯠꯄꯅ ꯐꯩꯌꯦꯅꯗꯤ ꯈꯜꯂꯦ ꯍꯧꯖꯤꯛꯁꯦ
ꯆꯠꯅꯕꯤꯅꯤꯀꯣ ꯀꯩꯅꯣ ꯒꯥꯔꯗꯦꯟ ꯆꯠꯂ ꯃꯌꯥꯝ ꯄꯨꯟꯕ ꯑꯗꯨꯝ ꯃꯐꯝ ꯑꯅꯧ ꯑꯅꯧꯕꯁꯨ ꯌꯥꯝ ꯂꯩꯔꯦꯗꯅ ꯍꯧꯖꯤꯛꯇꯤ ꯀꯣꯏꯐꯝꯁꯦ ꯑꯗꯨꯝ ꯌꯥꯝꯅ ꯀꯥ ꯍꯦꯟꯅ ꯀꯩꯅꯣ ꯇꯧꯗ꯭ꯔꯒꯁꯨ ꯄꯨꯟꯕꯗ ꯅꯨꯡꯉꯥꯏꯕ ꯃꯐꯝ ꯑꯗꯨꯝ ꯂꯩꯔꯒꯗꯤ ꯄꯨꯟꯁꯤ ꯑꯗꯒꯤꯗꯤ ꯁ꯭ꯇꯥꯐ ꯀꯣꯏꯕꯁꯨ ꯌꯥꯝ ꯆꯠꯅꯩꯀꯣ ꯑꯗꯒꯤꯗꯤ ꯍꯣꯝ ꯁ꯭ꯇꯦ ꯌꯥꯝ ꯇꯧꯕ ꯑꯗꯨꯃꯥꯏꯅ ꯃꯌꯥꯝ ꯄꯨꯟꯕꯁꯨ ꯑꯗꯨꯒꯨꯝꯕꯁꯨ ꯑꯗꯨꯝ ꯌꯥꯎꯋꯤ ꯑꯗꯨꯒꯨꯝꯕꯗ ꯑꯗꯨꯝ ꯑꯗꯨꯃꯥꯏꯅ ꯄꯨꯜꯂꯒ ꯅꯣꯡꯃ ꯀꯩꯅꯣꯝꯃ ꯆꯥꯃꯤꯟ ꯊꯛꯃꯤꯟꯅꯗꯅ ꯇꯧꯔꯨꯁꯦ ꯍꯥꯏꯔꯁꯨ ꯀꯩꯁꯨ ꯀꯥꯏꯗꯦ ꯑꯩꯒꯤ ꯑꯣꯏꯅꯗꯤ
ꯀꯩꯕ ꯇꯥꯍꯧꯗ꯭ꯔꯦ
ꯍꯧꯖꯤꯛꯁꯤ ꯄꯨꯕ ꯒꯥꯔꯗꯦꯟ ꯃꯐꯝ ꯆꯥꯕꯗꯁꯨ ꯑꯗꯨꯝ ꯄꯨꯟꯕꯁꯨ ꯌꯥꯎꯅꯩꯗꯅ ꯌꯥꯝꯅ ꯍꯧꯖꯤꯛꯇꯤ ꯍꯠ ꯁꯥ ꯁꯥꯗꯅ ꯌꯥꯝ ꯊꯝꯃꯦꯗꯅ ꯑꯗꯨꯝ ꯀꯩꯅꯣꯝ ꯆꯥꯃꯤꯟꯅꯕ ꯃꯌꯥꯝ ꯄꯨꯟꯕꯒꯤ ꯅꯨꯡꯉꯥꯏꯕ ꯃꯐꯝꯕꯨꯗꯤ ꯃꯌꯥꯝ ꯂꯩꯔꯦ ꯑꯗꯣ ꯂꯣꯛꯇꯥꯛ ꯆꯠꯂꯒ ꯍꯣꯝ ꯁ꯭ꯇꯦꯁꯨ ꯌꯥꯝ ꯇꯧꯅꯔꯦꯗꯅ ꯍꯧꯖꯤꯛꯀꯥꯟꯁꯦ ꯏꯟꯁꯥꯡ ꯑꯍꯥꯎꯕ ꯑꯃ ꯊꯣꯡꯉꯒ ꯆꯥꯃꯤꯟꯅꯔꯒ ꯅꯣꯡꯃ ꯄꯨꯟꯊꯣꯛꯎꯕꯁꯨ ꯀꯩꯁꯨ ꯀꯥꯏꯗꯦꯅ ꯈꯜꯂꯦꯕ ꯑꯩꯒꯤꯗꯤ ꯑꯗꯣ ꯆꯠꯇꯧꯔꯤꯕ ꯀꯥꯡꯕꯨꯁꯤꯡꯗꯨꯅ ꯀꯩ ꯄꯥꯝꯃꯤꯕ ꯍꯥꯏꯗꯨꯁꯨ ꯍꯪꯅꯗꯕꯕꯨꯗꯤ ꯌꯥꯔꯣꯏ ꯅꯪꯒꯤꯅ ꯀꯩ ꯃꯣꯠ ꯂꯩꯔꯤꯅꯣ ꯁꯤꯗꯥ
ꯌꯥꯏꯌꯦ ꯑꯗꯨ ꯑꯣꯏꯁꯨ ꯀꯩꯁꯨ ꯀꯥꯏꯗꯤꯌꯦ ꯑꯩꯗꯤ ꯑꯗꯨꯅꯕꯨ ꯍꯦꯟ ꯄꯥꯝꯖꯔꯦ
ꯐꯔꯦꯅꯦ ꯑꯗꯨꯗꯤ ꯑꯩꯁꯨ ꯄꯥꯎ ꯐꯥꯎꯅꯅꯕ ꯇꯧꯔꯒꯦ
ꯑꯊꯨꯕꯤꯗ ꯆꯠꯂꯁꯦ
ꯍꯣ ꯍꯣꯏ
ꯅꯨꯡꯉꯥꯏꯕꯅꯤꯅꯦ ꯀꯣꯏꯕ ꯆꯠꯄ ꯀꯣꯏꯊꯣꯛ ꯐꯖꯩ
ꯃꯥꯅꯤꯅꯦ ꯀꯣꯏꯕ ꯆꯠꯄꯗꯁꯨ ꯃꯤ ꯑꯃꯅꯤ ꯆꯠꯄꯒꯤ ꯈꯦꯠꯅꯕ ꯃꯌꯥꯝ ꯆꯠꯄꯒꯤ ꯅꯨꯡꯉꯥꯏꯕ ꯈꯦꯠꯅ ꯃꯑꯣꯡ ꯃꯑꯣꯡꯅꯤꯗꯅ ꯅꯨꯡꯉꯥꯏꯕ ꯃꯑꯣꯡ ꯉꯥꯛꯇꯅꯤ ꯑꯗꯨꯅ ꯃꯌꯥꯝ ꯄꯨꯜꯂꯞ ꯄꯨꯜꯂꯒ ꯑꯃꯨꯛꯃꯨꯛꯁꯨ ꯀꯣꯏꯊꯣꯛꯄꯁꯨ ꯐꯩꯌꯦꯅ ꯈꯜꯂꯤ ꯌꯥꯝ ꯐꯔꯦ ꯅꯪꯅ ꯁꯤ ꯋꯥ ꯍꯧꯗꯣꯔꯛꯄꯁꯦ ꯆꯠꯇꯤ ꯆꯠꯅꯤꯡꯕ ꯊꯕꯛ ꯏꯟꯈꯥꯡꯅ ꯃꯅꯝ ꯃꯅꯝ ꯁꯨꯝ ꯅꯟꯁꯤꯟꯕ ꯁꯪꯗꯗꯅ ꯂꯩꯔꯤꯁꯦ ꯀꯨꯏꯔꯕꯅꯤꯅ ꯑꯩꯁꯨ
ꯈꯥꯏꯗꯣꯛꯑꯅꯁꯨ ꯃꯇꯝ ꯅꯣꯡꯃ ꯑꯩꯁꯨ ꯈꯥꯏꯗꯣꯛꯀꯦ ꯑꯗꯨꯒ ꯃꯊꯪ ꯊꯥꯗ ꯑꯣꯏꯔꯣ ꯍꯟꯇꯛ ꯊꯥꯗꯕꯨ ꯑꯣꯏꯔꯁꯨ ꯌꯥꯔꯤꯈꯩꯗꯤ ꯊꯨꯖꯟꯅꯕ
ꯍꯟꯗꯛꯁꯦ ꯊꯥꯗꯤ ꯂꯣꯏꯔꯛꯇꯣꯔꯝꯕꯅꯤ ꯍꯟꯗꯛꯀꯤꯗꯤ ꯐꯔꯦꯅꯦ ꯑꯗꯨꯗꯤ
ꯂꯣꯏꯗ꯭ꯔꯤꯀꯥꯟꯗ ꯆꯠꯍꯧ ꯊꯕꯛ ꯏꯟꯈꯥꯡ ꯂꯣꯏ ꯆꯠꯅꯕꯅꯤꯅ ꯍꯪꯅꯕ ꯑꯃ ꯌꯥꯎꯅꯗ꯭ꯔꯗꯤ ꯄꯤ ꯁꯪ ꯑꯁꯪ ꯁꯪꯗꯗꯣ ꯑꯗꯨꯒꯤꯅꯤ
ꯃꯥꯅꯦ ꯑꯗꯨꯕꯨ ꯑꯗꯨꯁꯨ ꯆꯨꯝꯃꯦ ꯑꯗꯣ ꯌꯥꯝ ꯀꯨꯏꯅ ꯑꯃꯨꯛ ꯊꯦꯡꯗꯔꯒꯅ ꯅꯣꯡꯖꯨ ꯄꯟꯊꯥꯅꯤꯅꯀꯣ ꯆꯠꯄꯗ ꯅꯨꯡꯉꯥꯏ ꯐꯇꯕ ꯑꯗꯨꯒꯨꯝꯕ ꯄ꯭ꯔꯣꯕ꯭ꯂꯦꯝ ꯂꯩꯔꯛꯄꯁꯨ ꯌꯥꯎꯔꯛꯄ ꯌꯥꯏ ꯑꯗꯨꯅ ꯌꯥꯔꯒꯗꯤ ꯍꯟꯗꯛ ꯊꯥ ꯂꯣꯏꯁꯤꯜꯂꯛ ꯑꯣ ꯁ꯭ꯋꯥꯏꯁꯤꯗ ꯄꯨꯟꯕ ꯌꯥꯅꯕ ꯃꯑꯣꯡꯗ ꯁꯤꯜꯂꯁꯤꯅꯦ ꯑꯗꯨꯅ ꯐꯒꯗ꯭ꯔꯅ ꯈꯜꯂꯦ ꯑꯩꯒꯤ ꯃꯣꯠꯇꯗꯤ ꯌꯥꯝ ꯊꯦꯡꯊꯕꯁꯦ ꯍꯌꯦꯡ ꯂꯝꯕꯤ ꯆꯠꯊꯣꯛ ꯆꯠꯁꯤꯟꯒꯤ ꯊꯕꯛꯅꯤꯅ ꯅꯨꯡꯉꯥꯏꯅꯔꯣꯏꯕ ꯑꯝꯇ ꯐꯔꯦ ꯐꯔꯦ ꯋꯥꯔꯤ ꯁꯨꯝ ꯅꯨꯡꯉꯥꯏꯕꯗ ꯅꯪꯗꯤ ꯀꯩ ꯏꯟꯖꯥꯡ ꯆꯥꯔꯕꯒꯦꯅꯦ
ꯉꯥ ꯊꯣꯡꯕ ꯆꯥ ꯉꯥ
ꯏꯁ ꯏꯟꯖꯥꯡ ꯑꯍꯥꯎ ꯑꯍꯥꯎꯕꯒ ꯌꯥꯝ ꯆꯥꯔꯤꯕ ꯖꯥꯠꯅꯤ
ꯅꯣꯡ ꯐꯗꯣꯛꯀꯤ ꯋꯥꯅꯤꯗ
ꯅꯪꯅ ꯁꯨꯃꯥꯏꯅ ꯀꯣꯜ ꯇꯧꯗꯅ ꯍꯥꯏꯔꯛꯄꯁꯦ ꯑꯩ ꯄꯥꯎ ꯐꯥꯎꯅꯔꯒꯦ ꯅꯪꯁꯨ ꯐꯥꯎꯅꯕ ꯌꯥꯕ ꯃꯤ ꯂꯩꯔꯗꯤ ꯑꯗꯨꯝ ꯐꯥꯎꯅꯔꯣ ꯑꯩꯈꯣꯏ ꯈꯔ ꯌꯥꯝꯅ ꯆꯠꯂꯒ ꯄꯨꯟꯕꯅꯗꯤ ꯅꯨꯡꯉꯥꯏꯕ ꯍꯦꯟꯗꯣꯏꯅꯦ ꯌꯥꯔꯒꯗꯤ ꯃꯤ ꯌꯥꯝꯍꯟꯅꯕ ꯇꯧꯁꯤ ꯍꯪꯅꯔ
ꯐꯔꯦ ꯐꯔꯦ ꯑꯗꯨꯗꯤ
ꯐꯥꯎꯅꯕ ꯌꯥꯕ ꯃꯤꯁꯤꯡꯗꯣ ꯅꯪꯒꯤ ꯁꯥꯏꯠꯇꯩꯁꯨ ꯀꯅꯥ ꯀꯅꯥꯅꯣ ꯄꯨꯟꯕ ꯌꯥꯕ ꯁꯨꯝ ꯑꯩꯈꯣꯏ ꯁꯨꯝ ꯍꯥꯟꯅ ꯄꯨꯜꯂꯛꯄ ꯑꯌꯥꯝꯕ ꯑꯣꯏꯅ ꯇꯧꯁꯤꯀꯣ ꯍꯥꯏꯗꯤ ꯑꯇꯣꯞꯄ ꯃꯤ ꯌꯥꯎꯕꯗꯣ ꯈꯤꯇꯪ ꯅꯨꯡꯉꯥꯏꯇꯕꯁꯨ ꯌꯥꯎꯔꯛꯄ ꯌꯥꯏꯑꯕ ꯑꯗꯨꯗꯨꯅ ꯅꯪꯅꯁꯨ ꯈꯜꯂꯒ ꯌꯦꯡꯉꯣ ꯀꯅꯥ ꯀꯅꯥ ꯌꯥꯎꯕ ꯀꯅꯥ ꯀꯅꯥ ꯄꯨꯟꯕꯗꯣ
ꯍꯣꯏ ꯐꯔꯦ ꯑꯗꯨꯗꯤ
ꯐꯔꯦ ꯐꯔꯦ
ꯇꯧꯔꯣ ꯑꯗꯨꯒ ꯍꯥꯏꯔꯛꯑꯣ ꯑꯃꯨꯛ
ꯍꯣꯏ ꯍꯣꯏ